ꯇꯥꯕ꯭ꯔꯣ
ꯇꯥꯏ
ꯀꯔꯤ ꯇꯧꯔꯒ ꯂꯩꯕ꯭ꯔꯣ
ꯉꯁꯤꯁꯦ ꯑꯌꯨꯗꯒꯤ ꯍꯧꯖꯤꯛꯐꯥꯎ ꯇꯨꯝꯂꯒ ꯂꯥꯛꯏꯗ
ꯅꯨꯡꯉꯥꯏꯗ ꯅꯣꯏꯗꯤ ꯑꯩꯈꯣꯏꯗꯤ ꯂꯧ ꯈꯛꯇ ꯆꯠꯂꯦ ꯍꯞꯇꯥ ꯑꯃ ꯁꯨꯒꯗꯧꯔꯦ ꯂꯧ ꯆꯠꯄ ꯐꯖꯅ ꯇꯨꯝꯕ ꯃꯇꯝ ꯐꯥꯎ ꯂꯩꯇꯦ ꯍꯧꯖꯤꯛꯀꯥꯟꯗꯤ ꯇꯝꯄꯥꯛ ꯀꯩ ꯂꯥꯎ ꯃꯇꯝꯅꯤꯅꯀꯣ ꯅꯣꯏꯗꯤ ꯌꯥꯝ ꯅꯨꯡꯉꯥꯏꯌꯦꯅ
ꯆꯤꯡꯗ ꯂꯥꯛꯕ ꯃꯥꯜꯂꯦ ꯑꯗꯨꯗꯪꯗꯤ
ꯑ ꯆꯤꯡꯗ ꯂꯩꯌꯦꯦ ꯑꯩꯈꯣꯏꯗꯤ ꯆꯤꯡꯃꯤꯅꯦ ꯂꯧ ꯁꯨꯔꯒ ꯂꯩꯕ ꯃꯤꯅꯦ ꯑꯩꯈꯣꯏꯗꯤ ꯂꯧ ꯁꯨꯕ ꯃꯤꯅꯦ
ꯑꯩꯈꯣꯏꯁꯨ ꯆꯤꯡꯒꯤ ꯃꯤꯅ
ꯀꯔꯤ ꯃꯊꯦꯜ ꯆꯥꯕ꯭ꯔꯣ ꯑꯌꯨꯛꯇꯪ
ꯉꯁ ꯀꯔꯤꯒꯤ ꯊ ꯍꯪꯒꯥꯝ ꯑꯀꯥꯡ ꯑꯃꯒ ꯃꯊꯦꯜ ꯌꯥꯝꯃꯤꯗ ꯑꯩꯁ ꯌꯥꯝ ꯍꯥꯎꯋꯦ
ꯍꯉꯥꯡꯀꯛ ꯃꯀꯛ ꯀꯃꯥꯏꯅ ꯊꯣꯡꯕ꯭ꯔꯣ
ꯑꯩꯅ ꯊꯣꯡꯉꯤꯗ ꯑꯩ ꯏꯃꯥꯅ ꯊꯣꯡꯉꯤ
ꯑꯗꯣ ꯀꯃꯥꯏꯅ ꯊꯣꯡꯕꯤꯕ꯭ꯔꯥꯕ ꯆꯒꯦꯝ ꯄꯥꯎ ꯑꯣꯏꯅ ꯊꯣꯡꯕꯤꯕ꯭ꯔꯥ
ꯑ ꯈꯪꯉꯗ ꯀꯔꯝꯃꯅ ꯊꯣꯡꯉꯝꯕ ꯃꯍꯥꯎꯗ ꯂꯥꯛꯑ ꯂꯥꯛꯏꯦ ꯑꯗꯨꯕꯨ ꯍꯧꯖꯤꯛ ꯀꯔꯝꯍꯥꯏꯅ ꯍꯥꯏꯔꯁꯨ ꯌꯥꯝ ꯃꯗꯨꯗꯣ ꯑꯗꯨ
ꯆꯒꯦꯝꯄꯣꯡ ꯑꯩꯗꯤ ꯍꯪꯒꯥꯝ ꯑꯀꯪꯕꯗꯣ ꯀꯩꯅꯣ ꯃꯤꯗꯤ ꯀꯥꯡꯁꯣꯏ ꯀꯥꯡꯁꯣꯏꯗꯨ ꯆꯥꯕ ꯊꯣꯡꯂꯒ ꯆꯥꯏꯗꯅꯀꯣ ꯑꯩꯗꯤ ꯀꯥꯡꯁꯣꯏꯗꯣ ꯊꯣꯡꯕ ꯍꯩꯇꯕ ꯆꯒꯦꯝꯄꯣꯡ ꯑꯣꯏꯗꯒꯨꯝꯕꯗꯤ ꯑꯗꯨꯝ ꯊꯣꯡꯡꯂꯒ ꯆꯥꯏ ꯀꯩꯅꯣ ꯁꯥꯒꯨꯝꯕ ꯍꯥꯞꯄ꯭ꯔ ꯑꯣ ꯆꯥꯔꯁꯦ ꯑꯗꯨꯝꯅ ꯍꯥꯎꯕꯅꯤꯍꯦ ꯀꯩꯅꯣ ꯎꯝ ꯍꯪꯒꯥꯝ ꯑꯀꯪꯕ ꯑꯀꯪꯕꯗꯗꯤꯀꯣ
ꯍ
ꯆꯒꯦꯝꯄꯣꯡ ꯇꯧꯔꯒ ꯀꯩꯅꯣ ꯁꯟꯒꯤ ꯃꯈꯣꯡꯗꯣ ꯑꯀꯪꯕꯗꯣ
ꯍꯣꯏ ꯍꯣꯏ
ꯑꯗꯣ ꯑꯗꯣ ꯊꯝꯂꯒ ꯆꯥꯕꯗꯤ ꯑꯁ ꯍꯥꯏꯔꯅꯨ ꯌꯥꯝ ꯍꯥꯎꯕꯅꯦ ꯌꯥꯝ ꯄꯛꯄꯅꯦ
ꯑꯣ ꯑꯩꯈꯣꯏꯗꯤ ꯁꯟꯒꯤ ꯃꯈꯣꯡꯁꯨ ꯂꯩꯇꯦ
ꯁꯟ ꯃꯈꯣꯡ ꯊꯝ ꯑꯁ ꯁꯟ ꯃꯈꯣꯡꯗꯤ ꯌꯥꯝ ꯀꯩꯅꯣ ꯍꯣꯡꯕꯅꯤꯍꯦ ꯁꯟ ꯃꯈꯣꯡꯗꯤ ꯆꯥꯅꯤꯡꯗꯕꯒꯤꯅꯦ ꯃꯔꯛ ꯃꯔꯛꯇꯗꯤ ꯑꯗꯨꯝ ꯆꯥꯅꯤꯡꯉꯦ ꯑꯗꯨ ꯑꯣꯏꯔꯁꯨ
ꯑꯩꯈ꯭ꯣꯏꯏ ꯑꯩꯈ꯭ꯋꯥꯗ ꯌꯣꯟꯗꯦ ꯃꯆꯤꯟ ꯃꯅꯥꯎꯛꯇꯣ
ꯅꯨꯡꯗꯥꯡꯗꯗꯤ ꯀꯔꯤ ꯃꯊꯦꯜ ꯆꯥꯒꯅꯤꯃꯣ
ꯈ꯭ꯋꯥꯡꯕꯤꯗ ꯑꯩ ꯑꯩ ꯏꯃꯥꯅ ꯊꯣꯡꯅꯕ ꯎꯁꯣꯏꯗꯤ ꯎ ꯎꯔꯝꯃꯦ ꯎꯁꯣꯏꯅ ꯁꯤꯡꯖ ꯇ ꯍꯥꯏꯕꯗꯣ ꯑꯗꯨ ꯆꯥꯗꯕ ꯀꯣ ꯑꯗꯨꯒ ꯉꯁꯥꯡꯗꯤꯩ ꯐꯪꯗꯦ ꯀꯔꯤ ꯉꯟꯁꯥꯡ ꯉꯁꯥꯡ ꯍꯣꯏ ꯍꯣꯏ ꯑꯗꯨꯅꯦ
ꯎꯝ ꯅꯪꯗꯤ ꯆꯥꯡ ꯆꯥꯡ ꯊꯣꯡꯕ ꯍꯩꯇꯦ
ꯑꯁ ꯍꯥꯏꯌꯦ ꯍꯥꯏ ꯑꯗꯨꯕꯨ ꯍꯧꯖꯤꯛ ꯃꯈꯣꯏꯅ ꯂꯩꯕꯒꯤꯀꯣ ꯑꯩꯁꯤ
ꯎꯝ ꯃꯔꯛ ꯃꯔꯥꯡ ꯑꯗꯨꯗꯤ ꯏꯃꯥ ꯉꯁꯤꯗꯤ ꯑꯩ ꯑꯣꯏꯅ ꯊꯣꯡꯕꯤꯒꯦ ꯑꯩ ꯑꯩꯅ ꯊꯣꯡꯕꯁꯨ ꯆꯥꯕ ꯆꯥꯕ ꯌꯦꯡꯉꯣ ꯍꯥꯏꯅ ꯊꯣꯡꯕꯤꯒꯗꯕꯅꯤ ꯀꯩꯅꯣ ꯅꯣꯏ ꯃꯥ ꯑꯇ ꯈꯛꯇ ꯌꯦꯡꯒꯗꯣꯏꯅꯦ
ꯅꯍꯥꯟꯅꯤ ꯑꯩ ꯊꯣꯡꯉꯁꯤ ꯃꯈꯣꯏ ꯊꯕꯛ ꯆꯄ ꯀꯣꯕꯥ ꯃꯇꯝꯅꯀꯣ
ꯑꯣ ꯑꯗꯨꯗꯤ ꯌꯥꯝ ꯐꯩꯅ ꯅꯨꯄꯥꯁꯤꯡꯁꯨ ꯂꯣꯏꯅꯃꯛ ꯍꯩꯒꯗꯕꯅꯦ ꯅꯨꯄꯤꯁꯤꯡꯒꯤ ꯊꯕꯛꯁꯦ ꯑꯩꯒꯤ ꯅꯨꯄꯥꯗꯤ ꯑꯁ ꯌꯥꯝ ꯐꯩꯌꯦ ꯑꯩꯒꯤ ꯅꯨꯄꯥꯗꯤ ꯑꯗꯨꯝ ꯃꯥꯅ ꯃꯔꯛ ꯃꯔꯛꯇ ꯊꯣꯡꯕꯤ ꯍꯧꯖꯤꯛꯇꯣ ꯑꯩ ꯂꯧ ꯆꯠꯄ ꯑꯩ ꯂꯧ ꯆꯠꯂꯒ ꯂꯥꯛꯄꯒꯤ ꯅꯪ ꯋꯥꯔꯝꯒꯅꯤ ꯉꯁꯤꯗꯤ ꯑꯩ ꯑꯣꯏꯅ ꯊꯣꯡꯕꯤꯌꯦꯦ ꯍꯥꯏꯅ ꯊꯣꯡꯔꯒ ꯂꯥꯛꯑꯦ ꯊꯣꯡꯕ ꯂꯣꯏꯔꯦ ꯍꯥꯏꯌꯦꯦ
ꯑꯗꯨꯒꯨꯝꯕ ꯅꯨꯄꯥꯅꯤ ꯅꯨꯄꯤꯁꯤꯡ ꯌꯦꯡꯔꯤꯕꯗꯨ
ꯍꯣꯏ ꯑꯗꯨꯅꯦ ꯑꯗꯨꯅ ꯑꯗꯨꯗꯤ ꯑꯩ ꯉꯥꯏꯍꯥꯛ ꯉꯥꯏꯍꯥꯛ ꯐꯣꯟ ꯇꯧꯈꯤꯒꯀꯣ ꯍꯥꯏꯔꯒ ꯍꯣꯏ ꯍꯣꯏ ꯇꯧꯔꯣ ꯑꯃꯨꯛ ꯆꯥꯛ ꯆꯥꯅꯤꯡꯉꯥꯏ ꯀꯧꯒꯦ ꯍꯥꯏ ꯑꯗꯨꯒꯤ ꯃꯇꯝ ꯁꯪꯕꯅꯦꯕ ꯅꯠꯇ꯭ꯔꯗꯤ ꯑꯇꯣꯞꯄ ꯅꯨꯄꯥ ꯑꯣꯏꯔꯗꯤ ꯑꯁ ꯅꯪ ꯀꯔꯤꯒꯤ ꯐꯣꯟ ꯇꯧꯕ꯭ꯔꯥ ꯑꯩꯁ ꯅꯆꯥ ꯂꯩꯔꯒ ꯑꯁꯤꯒꯨꯝꯕꯗꯤ ꯇꯧꯔꯣ ꯏꯃꯥꯟꯅꯕꯤ ꯑꯃꯁꯨ ꯑꯗꯨꯃꯥꯏꯅ ꯇꯧꯔꯝꯃꯦ ꯑꯩꯅ ꯅꯍꯥꯟꯗꯣ ꯀꯩꯅꯣ ꯇꯧꯔꯒ ꯑꯁ ꯑꯁ ꯀꯩꯅꯣ ꯐꯣꯟ ꯄꯪꯇꯧ ꯇꯧꯅꯣ ꯍꯥꯏꯅꯣꯀꯣ ꯑꯗꯨꯃꯥꯏꯅ ꯇꯧꯋꯦꯕ ꯑꯗꯨꯥꯏ ꯑꯗꯨꯃꯥꯏꯅ ꯇꯧꯔꯗꯤ ꯌꯥꯗꯦꯕ ꯑꯗꯨ ꯑꯗꯨꯒꯨꯝꯕ ꯃꯤꯗꯤꯀꯣ
ꯇꯧꯔꯁꯨ
ꯎꯝ ꯀꯩꯁꯨ ꯀꯥꯏꯗꯦꯕ ꯃꯤ ꯑꯃ
ꯍꯣꯏ ꯍꯥꯏꯔꯣ
ꯎꯝ ꯃꯥꯒ ꯃꯥꯅ ꯑꯩꯕꯨ ꯊꯥꯖꯔꯗꯤ ꯑꯩꯅ ꯃꯥꯕꯨ ꯊꯥꯖꯔꯤ ꯀꯔꯤ ꯀꯔꯤ ꯀꯩꯅꯣ ꯇ ꯀꯔꯤ ꯑ ꯎꯝ ꯍꯣꯏ ꯃꯔꯝ ꯅꯠꯇꯦꯕ ꯍꯣꯏ ꯑꯗꯨꯃꯥꯏꯅ ꯇꯧꯋꯦꯕ
ꯅꯪꯅ ꯃꯕꯨ ꯊꯥꯖꯕ ꯃꯅ ꯅꯪꯕ ꯐꯖꯕ ꯑꯗꯨ ꯑꯅꯤ ꯂꯩꯔꯗꯤ ꯁꯨ ꯀꯥꯏꯗꯦ ꯅꯪꯅ ꯆꯠꯅꯤꯡꯕ ꯃꯐꯝꯗꯨ ꯆꯠꯂꯣ ꯃꯥꯅ ꯆꯠꯅꯤꯡꯕ ꯃꯐꯝꯗꯨ ꯆꯠꯂꯁꯅꯨ ꯑꯗꯨ ꯅꯈꯣ ꯑꯦꯅꯤ ꯑꯗꯨꯒ ꯅꯨꯄꯤ ꯅꯨꯄꯥ ꯑꯗꯨꯒꯤ ꯑꯅꯤꯗ ꯑ ꯊꯥꯖꯕ ꯑꯃ ꯂꯩꯗꯤ ꯀꯩꯁꯨ ꯀꯥꯏꯗꯦ
ꯍꯣꯏ ꯑꯗꯨꯅꯦ ꯅꯍꯥꯟ ꯑꯩꯕ ꯏꯕꯥꯅꯦꯅꯦ ꯑꯗꯨꯃꯥꯏꯅ ꯇꯧꯋꯦ ꯍꯥꯟꯅ ꯀꯩ ꯍꯥꯏꯁꯤꯔꯥ ꯂꯩꯁꯥ ꯄꯥꯈꯪ ꯑꯣꯏꯔꯤꯉꯩꯗ ꯑꯩꯈꯣꯏꯗꯤ ꯏꯕꯥꯅꯤꯗꯤ ꯌꯥꯝ ꯂꯥꯞꯅ ꯂꯥꯞꯅ ꯂꯩꯌꯦꯕꯀꯣ ꯑꯗꯣ ꯃꯤꯒꯨꯝꯅ ꯇꯣꯏꯅ ꯐꯣꯟ ꯇꯧꯕ ꯖꯥꯠꯁꯦ ꯑꯗꯨꯃꯥꯏꯗꯤ ꯇꯧꯗꯦꯕꯀꯣ ꯏꯕꯥꯅꯤꯁꯦ ꯑꯥ ꯁꯦꯝ ꯑꯥꯏꯁ꯫ ꯁꯨ ꯌꯥꯝ ꯂꯩꯁꯥ ꯑꯣꯏꯔꯤꯉꯥꯏꯗꯗꯤ ꯑꯩꯁꯨ ꯊꯕꯛ ꯌꯥꯝ ꯆꯤꯜꯂꯦꯕ ꯑꯗꯣ ꯃꯥ ꯃꯥꯁꯨ ꯊꯕꯛ ꯆꯠꯄꯅꯤꯅ ꯃꯥꯁꯨ ꯊꯕꯛ ꯆꯤꯜꯂꯦꯕ ꯑꯗꯨꯒꯤ ꯑꯁ ꯑ ꯃꯥꯁꯨ ꯌꯥꯝ ꯑꯟꯗꯔꯁꯇꯦꯟꯗꯤꯡ ꯂꯩꯕ ꯑ ꯀꯔꯤ ꯀꯔꯤꯅꯣ ꯃꯤꯒꯨꯝꯅ ꯑ ꯄꯨꯡ ꯈꯨꯗꯤꯡ ꯗꯤ ꯑꯗꯨꯝ ꯅꯨꯃꯤꯠ ꯈꯨꯗꯤꯡ ꯋꯥ ꯉꯥꯡꯗ꯭ꯔꯁꯨꯀꯣ ꯅꯪꯅ ꯑꯩꯕꯨ ꯊꯥꯖꯦ ꯊꯥꯖꯕ ꯂꯩꯔꯒ ꯑꯩꯅ ꯅꯪꯕꯨ ꯊꯥꯖꯕ ꯂꯩꯔꯗꯤ ꯑꯗꯨ ꯑꯗꯨꯗ ꯀꯅꯥꯅ ꯀꯥꯏꯍꯟꯒꯅꯤ ꯍꯥꯏꯅꯀꯣ ꯑꯗꯨꯃꯥꯏꯅ ꯇꯧꯋꯦ ꯃꯤ ꯑꯇꯣꯞꯄꯒꯨꯝꯕꯗꯤ ꯑꯁ ꯑꯗꯨꯃꯥꯏꯅ ꯇꯧꯔꯝꯒꯅꯤ ꯈꯔ ꯋꯦꯇꯤꯡ ꯂꯩꯒꯅꯤ ꯅꯪꯁꯦ ꯀꯅꯥꯗꯣ ꯐꯣꯟ ꯇꯧꯕ꯭ꯔꯥ ꯑꯗꯨꯝꯃꯥꯏꯅꯣꯀꯣ ꯌꯥꯝ ꯈꯠꯅꯕ ꯃꯤ ꯌꯥꯝ ꯂꯩꯌꯦꯗꯅ ꯑꯗꯨꯃꯥꯏꯅꯗꯤ ꯇꯧꯅꯗꯦ ꯏꯕꯥꯅꯤꯗꯤ ꯍꯥꯟꯅ ꯎꯝ ꯂꯩꯁꯥ ꯄꯥꯈꯥꯡ ꯑꯣꯏꯔꯤꯉꯩꯗꯒꯤ ꯑꯃ ꯑꯃꯕꯨ ꯊꯥꯖꯕ ꯂꯩꯌꯦꯕ ꯏꯕꯥꯅꯤꯗꯤ
ꯍꯣꯏ ꯑꯗꯨꯅꯦ ꯑꯗꯨꯅꯦ ꯍꯧꯖꯤꯛ ꯈ꯭ꯋꯥꯏꯗꯒꯤ ꯌꯥꯝ ꯅꯨꯡꯉꯥꯏꯕ ꯍꯥꯏꯕꯗꯣ
ꯍꯧꯖꯤꯛꯀꯥꯟꯗꯤ ꯑꯁꯤꯒꯨꯝꯕ ꯂꯩꯁꯥꯕꯤꯒ ꯅꯨꯄꯥꯁꯨ ꯐꯪꯅꯤꯡꯉꯥꯏ ꯌꯥꯝ ꯇꯥꯡꯕꯅꯤꯍꯦ ꯍꯧꯖꯤꯛꯀꯥꯟꯗꯤ ꯈꯔ ꯑꯃ ꯑꯣꯏ ꯇꯤꯡꯡꯂꯒꯅꯤ ꯀꯅꯥ ꯎꯝ ꯍꯣꯏ ꯀꯅꯥꯗ ꯐꯣꯟ ꯇꯧꯕ꯭ꯔꯥ ꯍꯥꯏꯅꯀꯣ ꯈꯠꯅꯕ ꯈꯛꯇ ꯀꯣ ꯊꯃ ꯇꯋꯥ ꯎꯝ ꯀ ꯈꯪꯗ꯭ꯔꯦ ꯍꯌꯦꯡꯁꯦ ꯍꯧꯖꯤꯛꯀꯥꯟꯗꯤ ꯂꯧ ꯃꯇꯝꯅꯤꯅ ꯍꯧꯖꯤꯛꯁꯦ ꯂꯧ ꯊꯥꯕ ꯍꯧꯔꯦꯕꯀꯣ ꯑꯗꯨꯅ ꯍꯌꯦꯡ ꯊꯥꯒꯅꯤ ꯑꯩꯈꯣꯏꯁꯦ ꯑꯗꯣ ꯍꯌꯦꯡ ꯊꯥꯕ ꯂꯣꯏꯔꯗꯤ ꯂꯧ ꯁꯦ ꯁꯨꯇꯤ ꯑꯣꯏꯔꯅꯤ ꯍꯌꯦꯡ ꯊꯥꯔꯅꯤ ꯎꯝ ꯍꯌꯦꯡ ꯊꯥꯔꯅꯤ ꯍꯌꯦꯡ ꯊꯥꯕ ꯂꯣꯏꯔꯗꯤ ꯂꯣꯏꯔꯅꯤ
ꯑꯣ ꯑꯣ ꯑꯗꯨꯗꯤ ꯑꯩꯁꯨ ꯄꯥꯎ ꯇꯥꯏ ꯍꯣꯏ
ꯌꯣꯝꯄꯥꯛꯥꯛꯂꯣꯑꯣ ꯃꯇꯝ ꯃꯇꯝꯁꯤꯀꯣ ꯎꯝ ꯀꯔꯤ ꯍꯥꯏꯁꯤꯔꯥ ꯍꯞꯇꯥ ꯑꯃ ꯑꯅꯤꯒꯨꯝꯕꯗꯤ ꯌꯥꯝ ꯋꯥꯕꯅꯤꯍꯦ ꯑꯗꯨ ꯃꯇꯝꯗ ꯎꯝ ꯑꯗꯨ ꯃꯇꯝ ꯂꯣꯏꯈ꯭ꯔꯗꯤ ꯑꯗꯨꯝ ꯄꯣꯊꯥꯒꯅꯤ ꯂꯧ ꯈꯥꯎꯗ꯭ꯔꯤ ꯐꯥꯎ ꯀꯣ ꯄꯣꯊꯥꯔꯒ ꯂꯧ ꯈꯥꯎꯕ ꯃꯇꯝꯗ ꯑꯗꯨꯃꯥꯏꯅ ꯇꯧꯕꯋꯦ ꯇꯝꯄꯥꯛꯀꯤ ꯂꯧꯗꯦ ꯆꯤꯡꯒꯤ ꯂꯧꯅ ꯅꯨꯃꯤꯠ ꯈꯨꯗꯤꯡ ꯆꯠ ꯅꯨꯃꯤꯠ ꯈꯨꯗꯤꯡ ꯆꯠꯅꯤꯡꯉꯥꯏ ꯂꯩꯕ
ꯍꯣꯏ ꯍꯣꯏ ꯆꯨꯝꯃꯦ ꯑꯗꯨꯗꯤ ꯑꯗꯨ ꯃꯣꯔꯣꯛꯀꯨꯝꯕꯗꯤ ꯑꯩꯣꯏꯗꯤ ꯊꯥꯕ꯭ꯔꯣ
ꯑꯩꯈꯣꯏꯁꯦ ꯀꯩꯅꯣ ꯇꯧꯗꯦ ꯆꯤꯡ ꯂꯧꯒ ꯑꯃꯗꯤꯗꯤ ꯇꯧꯗꯦ ꯇꯝꯄꯥꯛ ꯂꯧ ꯌꯨꯝ ꯃꯅꯥꯛꯇ ꯂꯩꯕꯅꯦ ꯂꯧꯁꯨ ꯑꯗꯨꯝ ꯌꯨꯝ ꯃꯅꯥꯛꯇ ꯆꯠꯊꯣꯛ ꯆꯠꯗ ꯌꯥꯕꯅꯦ ꯑꯗꯨꯃꯥꯏꯅ ꯇꯧꯋꯦ ꯑꯗꯨ ꯑꯣꯏꯔꯁꯨ ꯑꯩ ꯏꯅꯦꯈꯣꯏ ꯏꯅꯝꯃꯈꯣꯏꯗꯤ ꯑꯗꯨꯝ ꯇꯧꯔꯒ ꯂꯩꯌꯦꯦ ꯃꯥꯏꯔꯦꯟ ꯍꯧꯖꯤꯛ ꯀꯩꯅꯣ ꯏꯟꯥ ꯅꯥꯄꯤ ꯑꯅꯧ ꯑꯅꯧꯕꯁꯨ ꯊꯧꯔꯛꯄ ꯍꯧꯔꯦ ꯃꯔꯣꯛꯀꯨꯝꯕ ꯃꯥꯏꯔꯟꯒꯨꯝꯕ ꯑꯗꯨꯒ ꯊꯥꯕꯤꯒꯨꯝꯕ ꯑꯁ ꯑꯅꯧ ꯑꯅꯧꯕ ꯌꯥꯝ ꯊꯣꯛꯂꯛꯏꯗ ꯃꯔꯣꯛꯀꯨꯝꯕꯁꯨ ꯌꯥꯝ ꯊꯣꯛꯂꯛꯈ꯭ꯔꯦ
ꯎꯝ ꯑꯗꯨꯅꯦ ꯍꯧꯖꯤꯛꯀꯥꯟꯒꯤ ꯃꯇꯝ
ꯎꯝ ꯆꯤꯡꯗ ꯂꯩꯕꯒꯤ ꯀꯩꯅꯣ ꯀ꯭ꯔꯦ ꯍꯥꯏꯁꯤꯔꯥ ꯅꯨꯡꯉꯥꯏꯕ ꯍꯥꯏꯕꯗꯨꯕꯨ ꯑꯩꯈꯣꯏꯅ ꯑꯥ ꯀꯔꯤ ꯍꯥꯏ ꯍꯥꯔꯒꯤ ꯎ ꯆꯤꯟꯖꯥꯛ ꯆꯥꯕ ꯐꯪꯗꯕꯗꯣ ꯑꯗꯨꯅ ꯈ꯭ꯋꯥꯏꯗꯒꯤ ꯑꯩꯈꯣꯏꯒꯤ ꯀꯔꯤ ꯍꯥꯏꯁꯤꯔꯥ ꯑꯩꯈꯣꯏꯅ ꯀꯥꯟꯅꯕ ꯑꯩꯈꯣꯏꯒꯤ ꯄ꯭ꯔꯣꯐꯤꯠ ꯍꯥꯏꯕ ꯇꯥꯔꯦꯀꯣ
ꯍꯣꯏ ꯑꯗꯨꯅ‌ꯦ ꯑꯗꯨꯅꯤ ꯑꯗꯨ ꯑꯩ ꯑꯩꯁꯨ ꯆꯤꯡꯒꯤ ꯌꯦꯟꯁꯥꯡ ꯆꯥꯅꯤꯡꯕꯅꯤ ꯑꯗꯨꯕꯨ ꯑꯩꯒꯤ ꯂꯥꯏꯛꯐꯝꯥꯅꯗꯤ ꯑꯗꯨꯒꯨꯝꯕ ꯐ꯭ꯔꯦꯁꯁꯨ ꯂꯧꯕ ꯃꯐꯝ ꯂꯩꯇꯕ ꯑꯩꯈꯣꯏꯗꯤ
ꯑ
ꯃꯈꯣꯏ ꯑꯅꯗꯤ ꯄꯨꯔꯛꯏꯦ ꯆꯤꯡꯗꯒꯤ ꯑꯗꯨꯕꯨ ꯅꯨꯃꯤꯠ ꯑꯅꯥ ꯑꯅꯤꯒꯨꯝꯕ ꯂꯧꯔꯒꯀꯣ ꯃꯈꯣꯏꯅ ꯄꯨꯔꯛꯑꯒ ꯊꯝꯃꯒ ꯑꯃꯨꯛꯀ ꯑꯌꯦꯛꯀꯨꯝꯕ ꯕꯖꯥꯔꯗ ꯌꯣꯡꯉꯅꯤ ꯑꯗꯨꯒ ꯑꯩꯈꯣꯏꯅ ꯂꯧꯒꯅꯤ ꯑꯗꯨꯒꯤꯅꯦ ꯊꯝꯃꯦ
ꯑꯗꯨ ꯑꯣꯏꯔꯁꯨ ꯍꯧꯖꯤꯛꯀꯥꯟ ꯆꯦ ꯀꯔꯤ ꯍꯥꯏꯁꯤꯔꯥ ꯆꯤꯡꯗ ꯑꯣꯏꯔꯁꯨꯀꯣ ꯍꯥꯔ ꯊꯥꯕ ꯃꯤ ꯌꯥꯝ ꯂꯩꯔꯕꯅꯦ ꯑꯗꯨꯅ ꯑ ꯃꯥ ꯃꯥꯅ ꯊꯕꯛ ꯁꯨꯗ꯭ꯔꯗꯤꯀꯣ ꯌꯣꯟꯕꯁꯤꯡꯁꯦ ꯌꯣꯟꯅꯤꯡꯉꯥꯏ ꯊꯧꯈ꯭ꯔꯗꯤ ꯆꯤꯡꯗꯒꯤ ꯄꯣꯠ ꯃꯥꯜꯂꯁꯨꯀꯣ ꯍꯥꯔ ꯄꯥꯏꯕ ꯃꯤ ꯌꯥꯝꯅ ꯃꯔꯣꯛꯇ ꯑꯣꯏꯔꯁꯨ ꯍꯧꯖꯤꯛꯀꯥꯟꯗꯤ ꯆꯤꯡꯃꯤ ꯆꯤꯡꯃꯤꯁꯨ ꯍꯥꯔ ꯁꯤꯖꯤꯟꯅꯕ ꯍꯧꯔꯦꯕ ꯑꯗꯨꯗ ꯅꯃꯃ ꯅ ꯊꯕꯛ ꯁꯨꯗ꯭ꯔꯗꯤ ꯀꯔꯝꯃꯥꯏꯅ ꯇꯧꯕ꯭ꯔꯥ ꯈꯪꯗꯕꯒꯤꯦꯀꯣ ꯑꯗꯨ ꯑꯣꯏꯔꯁꯨ ꯑꯩꯈꯣꯏ ꯈꯨꯟꯒꯤ ꯃꯤꯗꯤ ꯍꯥꯔ ꯁꯤꯖꯤꯟꯅꯕꯗꯤ ꯂꯩꯇ꯭ꯔꯤꯗ ꯑꯗꯨ ꯑꯣꯏꯔꯁꯨ ꯀꯣ ꯆꯤꯡꯗ ꯂꯩꯥꯕ ꯎꯝ
ꯈꯨꯟꯁꯦ ꯑꯩ ꯈꯪꯕꯒꯨꯝ ꯇꯧꯋꯤꯗ ꯅꯪꯅ ꯍꯥꯏꯕ ꯃꯇꯝꯗ ꯀꯗꯥꯏꯗ ꯑꯣꯏꯕꯖꯥꯠꯔ
ꯈꯪꯗꯦ
ꯅꯪꯒꯤ ꯈꯣꯟ ꯇꯥꯕꯁꯦ ꯅꯪꯒꯤ ꯈꯣꯟ ꯇꯥꯕꯗ ꯅꯪꯒꯤ ꯑꯩꯈꯣꯏꯒꯤ ꯈꯨꯟ ꯃꯅꯥꯛꯀꯨꯝꯕꯗꯣ ꯑꯩ ꯈꯥꯡꯕꯒꯨꯝ ꯇꯧꯔꯤꯕ
ꯑꯣ ꯈꯪꯂꯝꯒꯅꯤ ꯑꯩꯈꯣꯏꯒꯤ ꯀꯩꯅꯣ ꯑꯩꯈꯣꯏꯒꯤ ꯋꯥ ꯉꯥꯡꯕꯒꯤ ꯇ꯭ꯌꯨꯟꯗꯣ ꯑꯗꯨꯝ ꯈꯪꯅꯕꯅꯦ ꯅꯠꯇ꯭ꯔꯣ ꯑꯩꯈꯣꯏꯒꯤ ꯇ꯭ꯌꯟꯗꯒꯤ ꯈꯪꯅꯩ ꯀꯣ ꯃꯥꯗꯣ ꯑꯗꯨ ꯑꯗꯨꯋꯥꯏꯗꯒꯤ ꯑꯣꯏꯔꯝꯒꯅꯤ ꯑꯗꯨꯗꯒꯤ ꯑꯣꯏꯔꯝꯒꯅꯤ ꯍꯥꯏꯅꯀꯣ
ꯍꯣꯏ ꯍꯣꯏ ꯑꯗꯨꯅꯦ
ꯎꯝ
ꯑꯗꯣ ꯅꯪꯗꯤ ꯀꯩ ꯍꯥꯏꯁꯤꯔ ꯇꯥꯃꯦꯂꯣꯡꯒꯤ ꯇꯃꯦꯡꯂꯣꯡꯗꯒꯤ ꯅꯠꯇꯕ ꯃꯥꯂꯦ ꯅꯪꯗꯤ
ꯅꯠꯇꯦ ꯅꯠꯇꯦ ꯎꯝ
ꯑꯗꯨꯅꯦꯕ ꯑꯗꯨ ꯑꯗꯨꯗ ꯂꯩꯕ ꯃꯤꯁꯤꯡ ꯈꯣꯟꯗꯩ ꯇꯣꯉꯥꯂ‌ꯦꯕ
ꯍꯣꯏ ꯑꯗꯨꯅꯦ ꯁꯥꯕ ꯃꯐꯝꯗꯣ ꯑꯩꯈꯣꯏꯗꯤꯀꯣ ꯁꯥꯕꯒꯤ ꯐꯝꯗꯒꯤꯅꯦꯕ ꯁꯥꯏ ꯉꯁꯤꯁꯨ ꯅꯣꯏꯗꯤ ꯅꯣꯡ ꯆꯨꯗ꯭ꯔꯣ
ꯑꯁ ꯈ꯭ꯋꯥꯏꯗꯒꯤ ꯁꯥꯕ ꯈ꯭ꯋꯥꯏꯗꯒꯤ ꯅꯣꯡ ꯆꯨꯗꯕ ꯑꯗꯨꯒꯤ ꯃꯐꯝꯗ ꯑꯗꯨꯗꯤ ꯈꯪꯒꯅꯤ ꯅꯈꯣꯏ
ꯈꯪꯉꯦ ꯈꯪꯉꯦ
ꯇꯝꯄꯥꯛꯇꯅꯤ ꯑꯗꯨꯕꯨ ꯇꯝꯄꯥꯛ ꯍꯥꯏꯕꯗꯤ ꯍꯧꯖꯤꯛ ꯍꯧꯖꯤꯛ
ꯎꯝ
ꯅꯈꯣꯏꯅ ꯂꯩꯔꯤꯕ ꯇꯝꯄꯥꯛ ꯅꯠꯇꯕ ꯑꯇꯣꯞꯄ ꯇꯝꯄꯥꯛꯇ
ꯈꯪꯉꯦ ꯈꯪꯉꯦ ꯈꯪꯉꯦ ꯑꯁ ꯑꯩꯈꯣꯏꯗꯤ ꯍꯞꯇꯥ ꯑꯃ ꯁꯨꯒꯗꯧꯔꯦ ꯀꯩꯅꯣ ꯅꯣꯡ ꯆꯨꯕꯁꯦ
ꯑꯁ ꯌꯥꯝ ꯐꯩꯑꯦ ꯑꯗꯨꯗꯤ
ꯑꯁ ꯅ ꯑꯔꯨꯒ ꯀꯣ ꯅꯣꯡ ꯆꯨꯔꯁꯨ ꯆꯤꯡ ꯆꯤꯡꯗꯗꯤ ꯀꯔꯤ ꯍꯥꯏꯁꯤꯔꯥ ꯌꯥꯝ ꯂꯩꯕꯥꯛꯀꯨꯝꯕ ꯌꯥꯝ ꯊꯣꯛꯂꯛꯑꯦꯗꯅ ꯑꯗꯨꯅ ꯅꯨꯡꯉꯥꯏꯇꯕ ꯎꯝ ꯀꯩꯅꯣ ꯆꯠꯊꯣꯛ ꯆꯠꯁꯤꯟ ꯇꯧꯅꯤꯡꯉꯥꯏꯗꯣ ꯅꯨꯡꯉꯥꯏꯇꯕ ꯑꯗꯨ ꯑꯣꯏꯔꯁꯨ ꯅꯨꯡꯁꯥ ꯑꯃꯨꯛ ꯊꯣꯛꯂꯛꯔꯗꯤ ꯑꯩꯌꯥ ꯑꯩꯈꯣꯏꯕꯨ ꯀꯩꯅꯣ ꯆꯥꯅꯤꯡꯉꯥꯏ ꯒꯨꯝꯅ ꯊꯣꯔꯛ ꯑꯦꯕ ꯑꯗꯨꯅ ꯑꯁ ꯅꯣꯡ ꯃꯝꯕꯗꯣ ꯑꯗꯨ ꯑꯣꯏꯅ ꯈ꯭ꯋꯥꯏꯗꯒꯤ ꯄꯥꯝꯃꯦ ꯅꯣꯡ ꯆꯨꯔꯁꯨ ꯏꯪꯕꯒꯤꯀꯣ ꯍꯧꯖꯤꯛꯀꯥꯟꯗꯤ ꯀꯥꯂꯦꯟ ꯃꯇꯝꯅꯤꯅ ꯅꯣꯡ ꯆꯨꯔꯗꯤ ꯏꯪꯕꯁꯨ ꯏꯪꯕꯒꯤꯀꯣ ꯑꯗꯨꯝ ꯅꯨꯡꯉꯥꯏꯕꯗꯤ ꯅꯨꯡꯉꯥꯏꯌꯦꯗ
ꯑꯗꯨꯅꯦ ꯑꯗꯨꯅꯦ ꯑꯁ ꯑꯩꯈꯣꯏꯁꯨ ꯌꯥꯝ ꯁꯥꯃꯟꯕ ꯑꯣ ꯑꯗꯨ ꯅꯈꯣꯏ ꯉꯥꯒꯨꯝꯕꯗꯤ ꯐꯥꯕ꯭ꯔꯥ ꯍꯧꯖꯤꯛꯀꯥꯟꯁꯦ
ꯍꯧꯖꯤꯛ ꯃꯇꯝ ꯂꯩꯔꯗꯤ ꯐꯥꯕ ꯆꯠꯂꯗꯤ ꯐꯪꯒ꯭ꯔꯅꯤ ꯍꯧꯖꯤꯛꯀꯥꯟꯗꯤ ꯏꯁꯤꯡ ꯆꯥꯎꯔꯕꯅꯤꯅꯀꯣ ꯉꯥ ꯁꯦ ꯑꯗꯨꯒ ꯈꯔ ꯂꯩꯔꯒ ꯀꯔꯤ ꯍꯥꯏꯁꯤꯔꯥ ꯂꯧ ꯍꯧꯖꯤꯛ ꯑꯩꯈꯣꯏ ꯀꯩꯅꯣ ꯇꯧꯔꯤꯗꯅ ꯑꯗꯨꯒ ꯑꯩ ꯈꯔ ꯎꯝ ꯑꯥꯒꯁ ꯑꯗꯨ ꯑꯗꯨꯋꯥꯏꯗ ꯅꯣꯡ ꯆꯨꯕ ꯇꯝ ꯂꯩꯗꯅ ꯑꯗꯨ ꯃꯇꯝꯗꯗꯤ ꯂꯧꯗꯁꯨ ꯑꯗꯨꯝ ꯏꯟ ꯀꯔꯤ ꯍꯥꯏ ꯀꯔꯤ ꯍꯥꯏꯕ꯭ꯔꯥ ꯑꯩꯈꯣꯏꯅ ꯉꯥ ꯆꯡꯅꯤꯡꯉꯥꯏ ꯊꯝꯕꯗꯣ
ꯍꯣꯏ
ꯑꯗꯨꯒꯨꯝꯕ ꯊꯝ꯭ꯔꯗꯤ ꯑꯗꯨꯝ ꯐꯪꯉꯦ ꯉꯥꯗꯩ ꯂꯧꯕꯨꯛꯇ ꯑꯗꯨꯝ ꯂꯥꯛꯑꯦ ꯑꯗꯨꯒ ꯎꯝ ꯇꯨꯔꯦꯟ ꯑꯩꯈꯣꯏꯗꯤ ꯇꯨꯔꯦꯟ ꯃꯅꯥꯛꯇ ꯂꯩꯕꯅꯤꯅꯀꯣ ꯇꯨꯔꯦꯟꯗ ꯃꯔꯛ ꯃꯔꯛꯇ ꯑꯗꯨꯝ
ꯇꯨꯔꯦꯟ ꯃꯅꯥꯛꯇ ꯂꯥꯛꯏꯕ ꯑꯗꯨ ꯀꯔꯤ ꯄꯨ ꯇꯨꯔꯦꯟꯅ ꯃꯥꯡꯒꯗꯧꯕ꯭ꯔꯥ ꯇꯨꯔꯦꯟꯁꯦ ꯌꯥꯝꯃꯦꯕꯀꯣ ꯑꯗ ꯍꯥ
ꯇꯨꯔꯦꯜꯗꯨ ꯏꯖꯩꯒꯤ ꯇꯨꯔꯦꯟꯗꯣ
ꯏꯖꯥꯏ
ꯎꯝ
ꯑꯈꯥꯡꯗꯦꯗ ꯑꯗꯨꯗꯤ
ꯎꯝ ꯈꯪꯔꯝꯔꯣꯏ
ꯂꯩꯃꯥꯇꯥꯛꯒꯤ ꯇꯨꯔꯦꯟ ꯃꯥꯟꯕ ꯐꯅꯦ
ꯅꯠꯇꯦ ꯂꯩꯃꯇꯥꯛꯗꯤ ꯌꯥꯝ ꯑꯥ ꯌꯥꯝ ꯑꯥꯗ ꯂꯩꯈ꯭ꯔꯦꯗ ꯃꯥꯗꯤ ꯇꯣꯉꯥꯟꯈ꯭ꯔꯦ ꯎꯝ ꯌꯥꯝ ꯇꯣꯡꯉꯥꯟꯗ꯭ꯔꯦ ꯃꯥꯗꯤ ꯂꯩꯃꯇꯥꯛ ꯂꯣꯝꯗꯒꯤ ꯀꯩꯅꯣ ꯉꯥꯗꯤ ꯌꯥꯝ ꯆꯥꯎꯔꯒ ꯌꯥꯝ ꯍꯥꯎꯋꯦ ꯍꯥꯏꯅꯥꯕꯅꯦ
ꯍꯣꯏ ꯑꯩꯁꯨ ꯃꯗꯨꯒꯤ ꯂꯝ ꯃꯗꯨꯒꯤ ꯂꯝꯗꯒꯤꯅꯤ
ꯑꯣ ꯑꯁ ꯑꯗꯨꯋꯥꯏꯗꯗꯤ ꯑꯥ ꯀꯩꯅꯣ ꯑ ꯉꯥꯒꯨꯝꯁꯨ ꯌꯥꯝ ꯆꯥꯅꯕꯅꯦ
ꯍꯣꯏ ꯉꯥ ꯍꯧꯖꯤꯛ ꯑꯥ ꯑ ꯇꯣꯞ ꯑꯈꯣꯏꯗꯤ ꯈꯪꯗꯦ ꯑꯗꯨꯕꯨ ꯑꯇꯣꯞꯄꯁꯤꯡꯗꯤ ꯑꯥ ꯗꯨ ꯂꯥꯏꯃꯥꯇꯛꯒꯤ ꯉꯥꯗꯣ ꯌꯥꯝ ꯈ꯭ꯋꯥꯏꯗꯒꯤ ꯌꯥꯝ ꯍꯥꯎꯋꯦ ꯍꯥꯏꯅ ꯇꯥꯏꯕ
ꯍꯣꯏ ꯍꯣꯏ ꯍꯣꯏ ꯑꯗꯨꯃꯥꯏꯅ ꯍꯥꯏ ꯑꯗꯨꯒ ꯀꯔꯤ ꯍꯥꯏꯁꯤꯔ ꯉꯥꯁꯨ ꯉꯥ ꯁꯣ ꯃꯥꯒꯤ ꯃꯁꯛꯇꯣ ꯌꯥꯝ ꯇꯣꯡꯉꯥꯟꯕꯅꯦ
ꯍꯣꯏ ꯍꯣꯏ ꯑꯗꯨꯅꯦ
ꯎꯝ
ꯑꯗꯨꯕꯨ ꯑꯁ ꯍꯧꯖꯤꯛꯀꯥꯟꯁ‌ꯦ ꯑꯆꯧꯕꯖꯤ ꯂꯩꯇ꯭ꯔ‌ꯦꯗ
ꯍꯣꯏ ꯑꯣꯏꯔꯝꯒꯅꯤ